ꯑꯝ
ꯇ ꯑꯇꯥꯏ ꯇ ꯇꯏꯌꯦ
ꯑꯝ ꯑ
ꯏꯗ ꯑꯣꯏꯔꯃꯤꯅꯣ
ꯔꯤꯄꯣꯔꯠ ꯏꯕ ꯂꯣꯏꯔꯦ ꯑꯩ ꯑꯗꯨꯒ ꯇꯤꯆꯤꯡ ꯑꯦ ꯁꯦꯝꯒꯦ ꯇꯧꯔꯝꯕꯅꯦ ꯃꯊꯥ ꯆꯥꯕꯗ
ꯃꯊ ꯁꯥꯕ ꯑꯃꯔ ꯆ
ꯎ ꯀꯅꯨꯡꯉꯥꯏꯅ ꯇꯩꯅꯣ ꯈꯪꯉꯦ ꯃꯇꯝꯁꯦ ꯑꯗꯨꯝ ꯐꯪꯁꯨ ꯐꯪꯉꯦ ꯑꯗꯨꯑꯣꯏꯁꯨ ꯃꯇꯝꯁꯨ ꯑꯗꯨꯝ ꯀꯣꯟꯅꯦ ꯍꯥꯏꯕ ꯔꯤꯄꯣꯔꯠ ꯏꯈꯠꯂꯛꯏꯁ ꯑꯩꯅ ꯅꯨꯃꯤꯠ ꯀꯌꯥꯅꯤꯔꯣꯛ ꯁꯨꯒꯠꯂꯛꯑꯕꯅꯦꯕ ꯃꯁꯤ ꯍꯧꯖꯤꯛꯇ ꯂꯣꯏꯔꯤꯅꯦꯦ ꯀꯩꯅ ꯇꯥꯛꯇ ꯍꯅꯦ ꯍꯥꯏꯗꯕ
ꯎꯝ
ꯃꯆꯦꯠ ꯑꯃꯃꯨꯛ ꯁꯦꯝ ꯃꯆꯦꯠ ꯑꯃꯃꯨꯛ ꯋꯥꯠꯠꯇꯣ ꯑꯗꯒꯤ ꯑꯃꯨꯛ ꯊꯋꯥ ꯑꯃꯨꯛ ꯇꯧ ꯑꯃꯨꯛ ꯀꯩꯅꯣ ꯇꯧ ꯑꯗꯩ ꯐꯣꯇꯣꯛ ꯑꯃꯨꯛ ꯋꯥꯠꯇꯧꯔ ꯑꯗꯨꯝ ꯇꯧꯔ ꯂꯩꯔꯕ
ꯎꯝ ꯍꯣꯏꯁꯂ ꯋꯥ
ꯎꯝ ꯂꯣꯏꯁꯤꯜꯂꯦ ꯔꯤꯄꯣꯔꯠ ꯔꯤꯄꯣꯔꯠꯀꯤꯗꯤ ꯂꯣꯏꯁꯤꯜꯂꯦ ꯑꯃꯇꯪ ꯉꯥꯏꯔꯦ ꯇꯤꯆꯤꯡꯡꯂꯦꯟ ꯁꯦꯝꯕꯗ ꯉꯥꯏꯔꯦ
ꯎꯝ ꯌꯨꯝ ꯂꯣꯏ ꯊꯕꯛ ꯆꯤꯟꯕꯅ ꯒ꯭ꯌꯥꯅꯦꯅ ꯇꯥꯔꯦ ꯆꯠꯄꯒ ꯆꯠꯄꯒ
ꯉꯁꯥꯏ ꯀꯃꯥꯏꯅ ꯇꯧꯒꯦ ꯃꯤ ꯑꯃꯇꯪꯅ ꯄꯤꯔꯤꯕꯣ
ꯑꯧ ꯃꯤ ꯑꯃꯇꯪ ꯀꯩꯅꯣ ꯇꯧꯕ ꯑꯌꯨꯛ ꯃꯣꯏ ꯆꯦꯡꯐꯨ ꯍꯩꯕꯒꯤ ꯀꯦꯔꯨꯔꯦꯗꯅ ꯍꯣꯏ ꯅꯨꯡꯊꯤꯟꯇ ꯆꯞ ꯇꯧꯕꯅꯤꯗ ꯑꯗꯨꯗꯤ ꯅꯣꯡꯉꯥꯝꯗꯩ ꯆꯠꯂꯅꯤꯅ ꯋꯥꯕꯤꯗꯣ ꯀꯨꯏꯔꯕꯅꯤꯅ ꯀꯦꯗꯗ ꯎꯝ ꯅꯣꯡꯉꯥꯟꯕꯗ ꯆꯠꯄꯅꯤꯅ ꯋꯥꯏꯑꯕ
ꯍꯣꯏ ꯇꯕꯨꯗꯤꯦ ꯀꯥꯏꯗꯅꯣꯥꯏꯅꯤ ꯍꯥꯏꯗꯣꯏꯔꯣ ꯍꯥꯏꯗꯣꯏꯔꯣ ꯑꯍ ꯂꯥꯛ ꯇ ꯇꯧꯋꯥꯔ ꯍꯥꯏꯔ
ꯑꯩꯔꯥ
ꯝꯕ
ꯍꯣꯏ ꯍꯣꯏ ꯑ ꯑꯧ ꯑꯍꯟ ꯍꯥꯏꯗꯤ ꯁꯨꯝ ꯃꯧ ꯂꯩꯗꯅ
ꯍꯣꯏ ꯑ ꯀꯣꯏꯁꯨ ꯃꯥꯏꯗꯤꯅꯤ ꯃꯣꯏꯗꯤ ꯇ ꯆꯥ ꯈꯜ
ꯑꯩ ꯀꯦꯃꯦꯔꯥꯗꯨ ꯂꯩꯁꯤꯜ ꯊꯥꯔꯦ ꯋꯥ
ꯑꯣꯕꯨ ꯍ
ꯁꯨꯡꯌꯥ ꯌꯥꯗ꯭ꯔꯦ ꯗꯤꯁꯄ꯭ꯂꯦꯁꯤ ꯍꯥꯟꯅ ꯁꯦꯡꯗꯦꯗꯅ ꯑꯩꯒꯤꯗꯣ ꯍꯧꯖꯤꯛ ꯅꯪ ꯍꯦꯟꯅ ꯅꯥꯇꯩ ꯑꯃ ꯆꯥꯗꯕꯤꯗ
ꯍꯣꯏ ꯅꯪꯒꯤ ꯐꯣꯟ ꯏꯇꯅ ꯅꯪꯒꯤ ꯐꯣꯟꯅꯦ ꯅꯪꯒꯤ ꯊꯕꯛ ꯑꯩꯒꯤ ꯊꯕꯛ ꯆꯨꯝꯕꯁꯦ ꯐꯣꯟ ꯐꯅ ꯐꯕ ꯑꯃ ꯄꯥꯏꯕ ꯑꯃ ꯆꯪꯉꯦ ꯍꯥꯏꯕ
ꯑꯗꯨꯅꯦ ꯑꯗꯨꯒ ꯈꯪꯗꯦꯗ ꯐꯣꯇꯣ ꯀꯥꯞꯄꯗꯨ ꯍꯩꯇ꯭ꯔꯤꯉꯩ ꯃꯊꯛꯁꯤꯗ ꯀ꯭ꯋꯥꯂꯤꯇꯤꯗꯨꯁꯨ ꯌꯥꯗ꯭ꯔꯦꯗꯅꯀꯣ
ꯎꯝ
ꯃꯤ ꯍꯧꯖꯤꯛꯀꯥꯟ ꯀꯦꯕ ꯌꯥꯝ ꯇꯝꯅꯔ ꯌꯦꯉꯣ
ꯍꯥꯞꯆꯤ ꯇꯝꯅꯔꯦꯕ ꯄꯨꯔꯥ ꯀꯩꯅꯣꯒꯤ ꯇꯥꯏꯇ ꯇꯧꯋꯔꯦ ꯑꯁꯦ ꯍꯥꯏꯗꯣꯏꯅꯣ ꯆꯪꯗꯕ ꯌꯥꯗꯕꯩ ꯇꯥꯏꯞꯇ ꯂꯣꯏ ꯇꯝꯈꯠꯅꯤ ꯑꯩꯁꯨ ꯇꯝꯒꯦ ꯇꯧꯅꯦ ꯄꯩꯁꯥ ꯂꯩꯇꯅ ꯂꯩꯔꯤꯅꯤꯅꯦ ꯐꯤꯁꯇꯨꯗꯤ ꯉꯝꯃꯦꯕꯀꯣ ꯃ ꯆ ꯂꯩꯕꯗꯤ ꯁꯥꯗ ꯍꯣꯏ ꯍꯣꯏ ꯃꯥ ꯃ ꯉꯗ ꯃꯥꯅꯤꯗꯃꯤ ꯆꯗ
ꯌꯥꯝ ꯊꯤꯏꯅ ꯆꯪꯉꯦ ꯑꯗꯨꯗꯅꯤ ꯄꯩꯁꯥ ꯂꯣꯏ ꯆꯪꯗ
ꯍꯣꯏ ꯑꯗꯨꯗꯅꯦ ꯄꯩꯁꯥꯅ ꯍꯥꯏꯖꯗꯣꯏꯁꯦ
ꯑꯗꯨꯗꯤ ꯐꯤꯁꯇꯤ ꯌꯥꯝ ꯂꯧꯔꯛꯑꯣꯏ ꯑꯗꯨ ꯑꯇꯣꯞꯄꯗꯨꯗꯤ ꯁꯨꯝ ꯄ꯭ꯔꯗꯛ ꯀꯩꯀꯥꯗꯨꯗꯤ ꯑꯩꯈꯣꯏ ꯑꯗꯨꯝ ꯑꯐꯕ ꯁꯤꯖꯤꯟꯅꯅꯤꯡꯉꯤꯗꯅ
ꯍ ꯍꯣꯏ
ꯅ ꯀꯩꯅꯣ ꯍꯧꯖꯤꯛꯀꯤꯗꯤ ꯁꯝꯃꯤꯠ ꯇꯧꯕꯅ ꯀꯔꯝ ꯀꯥꯟꯅ ꯇꯧꯗꯣꯏꯅꯣ
ꯐꯥꯏꯅꯦꯜ ꯇꯥꯛꯄ ꯅꯨꯃꯤꯠꯁꯦ ꯥꯏ ꯀꯃꯦ ꯁꯤꯨꯄꯕꯒꯦ ꯁꯤꯛꯕꯒꯦ ꯆꯨꯄꯕꯒꯂ ꯑꯔꯗꯦꯗꯤ ꯑ ꯑꯦꯅ ꯑꯣꯅ ꯟꯇꯔꯅꯦꯒ ꯂꯥꯛꯀꯅꯦꯕ ꯑꯣ ꯃꯣꯏꯅ ꯌꯦꯡꯅꯕ ꯑ ꯕꯥꯎꯁꯣꯟꯗꯣ ꯄꯨꯁꯔꯒ ꯊꯝꯗꯣꯏꯅꯦꯕ ꯂꯦꯁꯟ ꯄ꯭ꯂꯥꯟꯗꯨꯒ ꯍꯧꯖꯤꯛꯀꯤ ꯔꯤꯄꯣꯔꯠꯇꯨꯒ ꯑꯗ ꯑꯩ ꯥꯁꯇꯨꯅꯦ ꯑꯗꯒꯤꯕꯗꯁꯁꯝꯊꯥꯟꯗꯨꯗꯤ ꯌꯦꯡꯉꯒ ꯑꯩꯅ ꯇꯥꯏꯕ ꯆꯥꯟ ꯕ꯭ꯔ ꯈꯣꯠꯄ꯭ꯔꯥꯗꯤ ꯌꯦꯡꯗꯣꯏꯅꯦꯕꯀꯣ ꯑꯦ ꯇꯗꯣ ꯌꯦꯡꯉꯒ ꯃꯥꯔꯛꯁꯨ ꯄꯤꯔꯝꯗꯣꯏꯅꯤ ꯌꯥꯝ ꯅꯨꯡꯉꯥꯏꯅ ꯃꯥꯥꯛ ꯆꯥ ꯌꯥꯡꯈꯩꯅꯤꯀꯣ ꯄꯤꯔꯝꯗꯣꯏꯁꯦ ꯀꯩꯈꯥ ꯑꯃ ꯏꯗꯕꯤꯗ ꯑꯗꯨꯅ ꯍꯣꯏ ꯑꯗꯨ ꯔꯤꯄꯣꯔꯠꯇꯨꯒ ꯑꯗꯒꯤ ꯂꯩꯐꯝ ꯄ꯭ꯂꯥꯟꯗꯨꯒ ꯃꯣꯏꯅ ꯌꯦꯡꯅꯕ ꯊꯝꯗꯣꯏꯅꯦꯕꯀꯣ ꯁꯨꯝꯗ ꯍꯌꯦꯡ ꯇꯥꯛꯑꯀꯥꯟꯗ ꯑꯗꯨꯗꯨꯗꯒꯤ ꯇꯧꯔꯀꯥꯟꯗ ꯃꯣꯏꯅ ꯄꯤꯔꯝꯗꯣꯏꯅꯦꯕ ꯍꯣꯏ ꯑꯗꯨꯒ ꯂꯣꯏꯔꯔ ꯋꯥꯏꯕꯥ ꯑꯃꯒ ꯂꯩ ꯂꯣꯏꯔꯦ ꯑꯗꯨ ꯄꯨꯡ ꯂꯣꯏ
ꯎꯝ ꯆꯍꯤ ꯑꯅꯤꯁꯤ ꯈꯪꯍꯧꯕ ꯅꯠꯇꯦꯅꯦ
ꯊꯪꯕꯤ ꯊꯪꯉ ꯑꯣꯏꯗꯣꯨꯏ
ꯌꯦ ꯕꯤꯗ ꯑꯗꯨꯝ ꯂꯥꯏꯔꯤꯛ ꯇꯝꯃꯒ ꯂꯩꯕꯅꯗꯤ ꯅꯨꯡꯉꯥꯏꯀꯣ
ꯍꯣꯏ ꯑꯩ ꯆꯦ ꯍꯥꯏꯗꯤ ꯃꯥꯁꯇꯔ ꯂꯣꯏꯔꯀꯥꯟꯗ ꯑꯩ ꯕꯤ ꯑꯦ ꯇꯧꯗ꯭ꯔꯤꯉꯩꯗꯣ ꯑꯗꯨ ꯑꯩꯅ ꯆ ꯄꯥꯝꯗ ꯇꯥꯔꯒꯁꯨ ꯑ ꯂꯥꯏꯔꯤꯛ ꯇꯝꯖꯕꯒꯤ ꯃꯊꯥ ꯑꯃ ꯂꯩꯕꯗꯣ ꯑꯗꯨꯏ ꯁꯥꯒꯗꯕꯅꯦꯕ ꯑꯩꯗꯣ ꯃꯁ ꯂꯣꯏꯗ꯭ꯔꯤꯉꯩꯗ ꯑꯗꯨꯝ ꯑꯩ ꯠ ꯊꯥꯈ꯭ꯔꯦꯗꯅ ꯑꯦꯛꯖꯥꯝꯗꯣ ꯑꯗꯨ ꯑꯗꯨ ꯑꯣꯏꯕꯒꯤꯗꯤ ꯀꯩ ꯇꯝꯃꯤꯅꯦ ꯍꯥꯏꯕꯒꯤ ꯂꯩꯔꯤꯕ ꯏꯅꯦ ꯑꯦꯏꯇ ꯂꯗꯗꯕ ꯑꯁ ꯑꯗꯨ ꯌꯥꯔꯦ ꯑꯩ ꯃꯈꯥꯗ ꯑꯗꯨꯝ ꯁꯥꯖꯔꯒꯦ ꯃ ꯌꯥ ꯆꯖꯦ ꯑꯗꯨꯝ ꯍꯥꯏꯌꯦ ꯇꯈꯥꯒꯨꯝꯕ ꯊꯥꯕꯒꯤ ꯂꯥꯏꯔꯤꯛ ꯄꯥꯈꯤꯕꯕꯅ ꯐꯩꯌꯦꯕꯀꯣ ꯋꯥꯁ ꯆꯈꯗꯣ
ꯀꯩꯅꯣ ꯇ ꯑꯦ ꯑꯦꯝ ꯑꯦ ꯇꯧꯒꯦꯅ ꯈꯜꯂꯝꯕꯅꯦꯕꯀꯣ
ꯎꯝ
ꯑꯗꯣ ꯔ ꯑꯣꯏ ꯑꯅ ꯍꯥꯏ ꯂ ꯃꯣꯏꯅꯕ ꯑꯃꯕꯨ ꯈꯪꯗꯦ ꯃꯀꯣꯛꯇꯩ ꯍꯧꯗꯔꯦ ꯍꯣꯏ ꯇꯧ ꯀꯩꯨꯝꯕꯅꯤꯅ ꯂꯥꯏꯔꯕꯅꯤꯅ ꯂꯥꯏꯛ ꯄꯥꯗꯩꯕ ꯍꯪꯐ ꯐꯪꯗ꯭ꯔꯦꯕ
ꯎꯝ
ꯍꯥꯏꯗꯤ ꯃꯛꯆꯥ ꯇꯧꯔꯤꯉꯩꯗ ꯄꯥꯜꯂꯁꯨ ꯄꯥꯍꯧꯗ꯭ꯔꯦ ꯑꯗꯒꯤ ꯑꯃꯨꯛ ꯑꯩ ꯅꯛꯇꯤꯅꯦꯅꯦ ꯉꯕꯨꯂꯥꯞ ꯑꯃ ꯄꯥꯗꯦꯕ ꯑꯗꯨꯅꯤ ꯅꯪꯕꯨ ꯁꯣꯏꯔꯤꯅꯦ
ꯃꯦꯠꯀꯤꯁꯦ ꯂꯥꯏꯔꯨꯅꯦꯅ ꯇꯧꯔꯤꯁꯦ
ꯑꯗꯨ ꯄꯥꯅꯤꯟꯉꯥꯏ ꯇꯔꯦ ꯀꯝꯇꯧꯔꯤ ꯀꯥꯟꯗꯗꯤ ꯁꯨꯃꯥꯏꯅ ꯑꯗꯨ ꯐꯅꯁꯤꯜꯂꯤ ꯀꯥꯟꯗꯅꯦ
ꯎꯝ ꯑ ꯍꯣꯏ ꯇꯣꯉꯥꯟꯅ ꯁꯤꯒꯤ ꯇꯣꯉꯥꯟꯅ ꯑꯃ ꯄꯥꯗꯗꯤ ꯌꯥꯔꯣꯏ
ꯍꯣꯏ ꯑꯗꯒꯤ ꯑ ꯍꯟꯗꯛ ꯑꯅꯧꯕ ꯑꯩꯈꯣꯏ ꯆꯉꯛꯄ ꯕꯤꯁꯇꯣ ꯖꯨꯅꯤꯌꯔꯗ ꯑꯗꯨꯅꯔ ꯐꯩꯌꯦꯕ ꯈꯔ ꯐꯩꯔ ꯁꯨꯝ ꯅꯣꯏꯅ ꯈꯔ ꯆꯤꯟꯕ ꯐꯩꯌꯦ ꯃꯈꯣꯏꯗꯒꯤ ꯑꯗꯣ ꯑꯩꯈꯣꯏꯗꯤ ꯏꯔꯥꯡ ꯅꯨꯕ ꯍꯣꯏ ꯃꯌꯥꯝ ꯄꯨꯣꯏꯅ ꯊꯦꯡꯅꯈꯤꯕ ꯑꯣꯏꯗꯕꯅꯤꯅꯅꯦ
ꯎꯝ
ꯅꯨꯡꯕꯨ ꯅꯨꯡꯉꯥꯏ ꯀꯩ ꯋꯥꯈꯜ ꯅꯨꯡꯉꯥꯏꯀꯣ ꯋꯥꯈꯜꯗ ꯍꯥꯏꯗꯤ ꯇꯧꯐꯝ ꯊꯣꯛꯄ ꯃꯥꯒꯤ ꯄ꯭ꯔꯖꯦꯟꯇꯦꯁꯟꯕꯨ ꯑꯣꯏꯔꯣ ꯑꯦꯛꯇꯤꯚꯤꯇꯤꯁꯕꯨ ꯑꯣꯏꯔꯣ ꯑꯗꯨꯝ ꯃꯌꯥꯝ ꯑꯃꯖꯤꯛ ꯊꯥꯗꯔꯦꯕ ꯑꯩꯈꯣꯏꯒꯤ
ꯎꯝ
ꯑꯗꯣ ꯃꯣꯏꯒꯤꯗꯤ ꯀꯩꯅꯣ ꯇꯧꯗꯦꯕ ꯈꯔ ꯇꯥꯗꯅ ꯇꯧꯍꯧꯗꯕ ꯌꯥꯝ ꯌꯥꯎꯋꯦꯕ
ꯎꯝ
ꯑꯗꯣ ꯑꯗꯨꯝꯕ ꯃꯌꯥꯝꯗꯨꯒ ꯃꯌꯥꯝꯗꯨꯒ ꯑꯗꯨꯝ ꯐꯣꯟꯅꯈꯤꯕꯅꯤꯅꯦ
ꯑꯗꯒꯤ ꯑꯗꯨꯝ ꯉ ꯅꯨꯡꯇꯤꯒꯤ ꯀꯥꯈꯤꯗꯕ ꯑꯣꯏꯔꯗꯤ ꯐꯕ ꯃꯁꯔꯤ ꯏꯃꯁꯔꯤ ꯆ ꯁꯠꯇꯗꯤ
ꯊꯦꯡꯅ ꯆꯠꯂꯦꯗꯅ ꯊꯦꯡꯅ ꯆꯠ ꯊꯦꯡꯉ ꯆꯠꯄꯒꯨꯝꯕ ꯅ ꯐꯁꯀꯔꯤ ꯀꯨꯝꯕꯁꯨ ꯌꯥꯎꯅꯅꯦꯅꯅ ꯑꯗꯨꯃꯥꯏꯅ ꯇꯧꯕꯗ ꯑꯩ ꯀ꯭ꯂꯥꯁꯇ ꯐꯖꯥꯡ ꯌꯥ ꯍꯧꯗꯕꯅꯤꯗ ꯑꯩ ꯌ ꯑꯇꯩ ꯍꯦꯟꯅ ꯀꯩꯁꯨ ꯃꯈꯥ ꯇꯝꯗꯧ ꯃꯥꯟꯖ꯭ꯔꯩ ꯐꯖꯅ ꯆꯠꯂꯒꯦꯅ ꯒꯨꯗ ꯕꯣꯏꯅꯤ ꯃꯩꯅ ꯑꯣꯏꯔꯤꯁꯦ ꯑꯩ ꯆꯠꯂꯒ ꯍꯣꯏ ꯌꯥꯝꯕꯨꯗꯤ ꯀꯩꯅꯣ ꯇꯧꯋꯦꯀꯣ ꯑꯦꯁꯤ ꯃꯔꯤꯛꯇ ꯐꯒꯔꯦ ꯍꯥꯏꯋꯥꯗꯤ ꯍꯣꯏ ꯌꯥꯡꯉꯦ ꯁꯤꯕꯨꯗꯤ ꯇꯧꯍꯧꯗ꯭ꯔꯦ ꯍꯥꯏꯕꯒꯤ ꯄꯦꯟꯗꯕꯗꯣ ꯑꯗꯨꯗꯤ ꯂꯩꯇꯦ ꯍꯥꯏꯗꯤ ꯎꯝ ꯀꯩꯅꯣ ꯑꯦꯛꯖꯥꯝ ꯃꯇꯝꯗ ꯂꯥꯏꯔꯤꯛ ꯄꯥꯕ ꯄꯥꯗꯕꯒꯤꯗꯨ ꯅꯉ ꯇꯣꯡꯉꯥꯟꯗ꯭ꯔꯦꯕ
ꯎꯝ ꯍꯦ ꯍꯥꯏꯗꯤ ꯇꯐꯝ ꯃꯈ ꯈꯪꯗꯦ ꯀꯩꯗꯧꯗꯣꯏꯅꯣ ꯍꯣꯟꯗ ꯋꯥꯈꯜ ꯃꯌꯥꯝ ꯌꯥꯝꯕ ꯇꯧꯔꯦ
ꯍꯗ ꯌꯦꯔꯃꯤ ꯊꯔ ꯑꯗꯣ
ꯇꯥꯏꯌꯦ
ꯑꯣ ꯐꯣꯣꯟꯅꯒꯦꯂꯣ ꯆ ꯍꯋꯥ ꯐꯣꯟ ꯂꯩꯒꯔꯣꯏꯗꯨꯣ ꯍꯕ
ꯐꯣꯟꯁꯦ ꯑꯩꯁꯦ ꯅꯣꯕꯦꯝꯕꯔ ꯁꯋꯥꯏꯗ ꯂꯩꯔꯤꯁꯔꯥꯅ ꯈꯟꯕꯅꯦ ꯑꯗꯣ ꯉꯝꯗꯧ ꯃꯥꯥꯟꯜꯂꯤꯅꯦ ꯄꯩꯁꯥ ꯑꯗꯨ
ꯂꯣꯟꯗꯣ ꯑꯣꯏꯔꯁꯨ ꯂꯧꯔꯣ ꯀꯩꯅꯣ ꯏ ꯑꯦꯝ ꯑꯥꯏ ꯇꯧꯅ
ꯎꯝ ꯃꯔꯨꯞ ꯑꯃ ꯌꯥꯎꯁꯟꯂꯨꯔꯕꯅ ꯍꯥꯏꯅ ꯍꯥꯏꯁꯦ
ꯑꯣ ꯑꯣ ꯑ ꯑꯩ ꯑꯩꯅꯕꯨꯛ ꯑꯗꯨ ꯍꯥꯏꯔꯔꯤꯁꯤꯅꯅꯦ ꯅꯪꯒꯤꯗꯣ ꯀꯩꯅꯣ ꯇꯧꯋꯤꯅꯦ ꯁꯨꯝ ꯚꯗꯤꯑꯣꯒꯨꯝꯕ ꯀꯩꯨꯝꯕ ꯐꯣꯇꯣꯒꯨꯝꯕꯒ ꯁꯨꯝ ꯁꯥꯒꯠꯍꯕꯑꯣ ꯍꯥꯏꯗꯤ ꯋꯥꯆꯞꯇꯗꯪ ꯑꯣꯏꯇꯥꯥꯔꯒꯁꯨ ꯈꯤꯇꯪꯗꯤ ꯁꯛꯀꯨꯁꯦ ꯇꯧꯋꯤꯗꯅ
ꯎꯝ ꯀꯩꯅꯣꯝꯕꯨꯗꯤ ꯇꯧꯔꯅꯤ ꯂꯩꯗꯕꯗꯤ ꯌꯥꯔꯣꯏ ꯑꯩ ꯐꯣꯟꯁꯦ ꯀꯩꯅꯣ ꯇꯧꯕꯁꯨ ꯗꯤꯁꯄ꯭ꯂꯦ ꯁꯤꯜꯂꯨꯕꯩ ꯈꯛ ꯅꯠꯇꯅ ꯑꯃ ꯀꯨꯏꯔꯛꯄꯒꯤ ꯅꯨꯡꯉꯥꯏꯇꯕꯤꯗꯣ ꯈꯔ ꯇꯧꯋꯦꯕ ꯑꯩꯒꯤꯁꯦ
ꯑꯩꯅꯦ ꯍꯟꯇꯛ ꯌꯥꯎꯁꯪꯗꯣ
ꯎꯝ
ꯌꯥꯎꯁꯪ ꯃꯅꯨꯡꯗꯨꯗꯅꯦ ꯐꯣꯟꯁꯦ ꯑ ꯌꯥꯎꯁꯪꯒꯤ ꯑꯩꯁꯦ ꯍꯌꯦꯡ ꯌꯥꯎꯁꯪꯅꯤ ꯍꯥꯏꯕꯀꯥꯟꯗ ꯑꯣꯏꯔ ꯃꯥꯜꯂꯦꯅꯦ ꯌꯨꯝꯗ ꯆꯠꯇꯣꯏꯅꯦꯅ ꯄꯣꯠ ꯆꯩꯩꯀꯥꯟ ꯂꯣꯏꯁꯜꯂꯀꯥꯟꯗ ꯑꯩꯁꯦ ꯐꯣꯟ ꯋꯥꯔꯤ ꯁꯥꯟꯅꯔꯦꯅꯦ ꯐꯣꯟ ꯋꯥꯔꯤꯥꯟꯅꯥꯟꯅ ꯄꯣꯠ ꯆꯩꯁ ꯂꯣꯏꯁꯟꯕꯅꯦꯕ
ꯎꯝ
ꯃꯝꯈꯤꯕꯅꯦꯕ ꯑꯗꯒꯤ ꯍꯥꯡ ꯆꯥꯒꯗꯤ ꯑꯗꯨꯝ ꯊꯥꯒꯠꯄ ꯍꯥꯏꯒꯗꯤ ꯑꯗꯨꯝ ꯌꯥꯎꯁꯪ ꯃꯅꯨꯡꯁꯦ ꯑꯩꯅ ꯀꯥꯕ ꯀꯣꯛꯆꯥꯎꯕꯤꯁꯦ ꯀꯩꯅꯣ ꯍꯣꯏ ꯁꯨꯝ ꯍꯥꯡꯉꯦ ꯍꯥꯟꯅ ꯉꯈꯤꯗ꯭ꯔꯕ ꯑꯗꯣ ꯃꯅꯨꯡꯗ ꯑꯩꯁꯦ ꯃꯊꯥ ꯁꯥꯔꯦ ꯑꯗꯣ ꯑꯩꯈꯣꯏ ꯀꯩꯅꯣꯃ ꯄꯤꯤꯁꯟꯗꯕꯁꯨ ꯂꯩꯕꯅꯦꯕꯀꯣ ꯑꯦꯁꯥꯏꯟꯃꯦꯟ ꯀꯩ ꯦ ꯑꯗꯒꯤꯗꯤ ꯑ ꯁ ꯇꯥꯟꯒꯦ ꯀꯩꯀꯩ ꯃꯌꯥꯝ ꯂꯩꯕꯅꯦ ꯄꯁ ꯑꯅꯧꯕ ꯑꯗꯒꯤꯗꯤ ꯌꯥꯎꯋꯦ ꯇꯥ ꯑꯩ ꯃꯊꯥ ꯁꯥꯔꯛꯑꯦꯗꯣ ꯗꯥꯎꯋꯦ ꯍꯥꯏꯕ ꯑꯃ ꯑꯩꯅ ꯦꯞꯇꯞꯇꯗꯤꯅꯦ ꯍꯕ ꯋꯥꯆꯦ
ꯎꯝ
ꯑꯗꯨꯁꯨ ꯄꯨꯔꯥ ꯋꯥꯆꯦꯞ ꯑꯦꯞꯇꯨꯗ ꯇꯧꯍꯧꯗ꯭ꯔꯦꯕꯀꯣ ꯀꯩꯅ ꯑꯣꯗ ꯑ ꯐꯥꯎꯔꯦ ꯑꯗꯨꯕꯣ ꯁꯤ ꯀꯩ ꯍꯥꯏꯕꯅꯣ ꯑ
ꯔꯣꯕ ꯑꯣ
ꯆ ꯐꯣꯏ ꯍꯣꯏ ꯕꯥ ꯆꯠꯇꯒꯤꯅꯦ ꯂꯣꯒ ꯏꯟ ꯇꯧꯕꯣꯏꯕ ꯑꯗꯨꯗꯤ ꯀꯩꯅꯣ ꯇꯧꯗ꯭ꯔꯗꯤ ꯑꯩꯗꯣ ꯍꯥꯏꯔꯛꯑꯦ ꯂꯣꯛ ꯑꯥꯎꯠ ꯇꯧꯔꯝꯕꯁꯨ ꯌꯥꯎꯋꯤꯗꯅ ꯁꯤꯁ ꯁꯥꯎ ꯊꯥꯁꯦ ꯀꯩꯅꯣꯅꯦꯍꯦ ꯑꯗꯨꯒ ꯏꯁ ꯌꯥꯎꯁꯪ ꯃꯅꯨꯡꯗ ꯆꯠ ꯅꯒꯣꯕꯒ ꯕꯖꯔ
ꯑꯩꯁꯨ ꯗꯇꯥ ꯃꯥꯡꯒꯦꯅꯦ ꯈꯟꯕꯗ ꯑꯗꯨꯝ ꯋꯥꯟꯊꯥꯗꯤ ꯌꯥꯝ ꯁꯥꯏꯌꯦꯦ
ꯍꯣꯏ ꯑꯗꯨꯒ ꯏꯕꯦꯝꯃ ꯒꯥꯔꯤꯁꯨ ꯑꯃꯨꯛꯅꯦ ꯀꯩꯅꯣꯃ ꯂ ꯌꯨꯔ ꯀꯥꯟꯁꯤꯗ ꯇꯥꯏꯗꯤ ꯄꯤꯒ ꯍꯣ
ꯝ
ꯗ ꯍꯁ ꯑꯗꯨꯏꯗꯥꯑꯣꯣ ꯑꯗꯨꯒ ꯔꯤꯅꯤꯗꯨ ꯈꯣꯏꯕꯥ ꯔꯤꯅꯤ ꯑꯣ ꯈꯣꯏꯕꯒ ꯆꯗꯦꯕ ꯀꯥ ꯂꯩꯗꯤ ꯂꯩꯔꯕ ꯒꯥꯔꯤꯒꯤ ꯑꯁꯥ ꯀꯧꯗꯦ ꯌꯥꯝꯅ ꯂꯥꯞꯄ ꯆꯍꯤꯒꯤ ꯃꯇꯨꯡꯗ ꯆꯍꯤ ꯈꯔꯒꯤ ꯃꯇꯨꯡꯗ ꯎ ꯄꯨꯔꯛꯄꯁꯥꯏ ꯈꯪꯗꯤ ꯄꯨꯔꯈꯤꯗꯕꯁꯨ ꯌꯥꯏ
ꯎ
ꯑꯗꯨꯃꯥꯏꯅ ꯇꯧꯔꯦ ꯑꯗꯨꯒ ꯎꯄꯥꯏ ꯂꯩꯃꯟꯗꯕꯗꯒꯤ ꯐꯣꯟꯗꯣ ꯂꯩꯇꯌꯥꯗꯅ ꯂꯩꯈ꯭ꯔꯤꯅꯦꯕ
ꯑꯗꯨꯒꯤ ꯎꯄꯥꯏꯗꯨ ꯇꯧꯒꯗꯤ ꯐꯕ ꯑꯃꯨꯛ
ꯍꯣꯏ ꯍꯣꯏ ꯑꯗ ꯅꯅꯨꯡꯕꯨꯗꯤ ꯌꯥꯝ ꯅꯨꯡꯉꯥꯏꯈꯤꯗꯦꯀꯣ ꯑꯩ ꯃꯊꯥꯏ ꯌꯥꯝ ꯁꯥꯈꯤꯗ ꯑꯣꯏꯇꯥꯔꯁꯨ ꯑꯗꯨ ꯊꯣꯛꯄꯒꯤ ꯑꯩ ꯐꯣꯟ ꯂꯩꯩꯅꯦ ꯅꯠꯇ꯭ꯔ ꯍꯧꯖꯤꯛꯁꯨ ꯑꯃꯗ ꯑꯗꯨꯝ ꯄꯥꯏꯔꯝꯒꯅꯦꯌꯦ
ꯎꯝ ꯅꯪꯒꯤꯗꯤ ꯍꯥꯏ ꯍꯥꯏꯅ ꯀꯦꯃꯦꯔꯥꯗꯨꯁꯨ ꯁꯦꯡꯉꯤꯗꯅ ꯍꯥꯏꯗꯤ ꯐꯣꯟꯗꯣ ꯀꯩꯅꯣ ꯇꯧꯖꯔꯁꯨ
ꯐꯔ ꯍꯥꯟꯅꯩꯗꯤ ꯏꯝꯄ꯭ꯔꯨꯨꯞ ꯇꯧꯋꯦꯗꯅ
ꯎꯝ ꯑꯩꯅ ꯄꯥꯝꯃꯤꯕ ꯐꯣꯟꯁꯤꯒ ꯕꯖꯦꯠꯁꯤꯒ ꯀꯌꯥ ꯆꯥꯟꯅꯗꯕ
ꯑꯁ ꯑꯗꯨꯅꯦꯕ ꯌꯥꯗꯕꯅꯦꯕ ꯑꯁꯦꯡꯕ ꯑꯩ ꯁꯝ ꯁꯨꯡꯅꯒꯤ ꯇꯧꯅꯦ ꯌꯥꯝ ꯇꯥꯡꯕ ꯅꯠꯇꯕꯤ ꯑꯗꯨꯝ ꯈꯔ ꯑꯦꯐꯣꯔꯗꯦꯕꯜꯁꯨ ꯑꯣꯏꯕ ꯔꯦꯟꯁ ꯑꯗꯨꯝ ꯑꯒꯤ ꯀꯦꯃꯦꯔꯥꯁꯨ ꯐꯕ ꯔꯦꯟꯁꯇꯨꯗꯒꯤ ꯇꯧꯅꯦꯕ ꯑꯗꯨꯒ ꯑꯩꯅ ꯍꯥꯟꯅ ꯄꯥꯝꯕ ꯐꯣꯟꯗꯨꯁꯨ ꯂꯩꯇ꯭ꯔꯦ ꯂꯥꯛꯇ꯭ꯔꯦ ꯍꯥꯏꯔꯦ ꯑꯗꯨꯒ ꯑꯃꯨꯛ ꯈꯤꯇꯪ ꯀꯦꯃꯦꯔꯥꯗꯣ ꯐꯔꯛꯄ ꯀꯩꯀꯥ ꯁꯦꯝꯝꯁꯨꯡ ꯍꯥꯏꯔꯗꯅ ꯑ ꯀꯥꯞꯈ꯭ꯔꯕ ꯖꯒꯤ ꯋꯥꯒꯤꯕ ꯉꯝꯃꯔꯣꯏꯗꯕ ꯑꯗꯨꯝ
ꯍꯥꯏ ꯀꯣꯀ